ꯇꯥꯄ꯭ꯔꯥ
ꯑꯥ ꯑꯥ
ꯎꯝ ꯎꯝ
ꯍꯧꯖꯤꯛꯇꯣ ꯀꯔꯤ ꯇꯧꯕ꯭ꯔꯣ
ꯏꯟꯁꯥꯡ ꯁꯦꯝꯕꯅꯦ
ꯀꯔꯤ ꯏꯟꯁꯥꯡ ꯊꯣꯡꯒꯦꯔꯣ
ꯑꯥ ꯍꯋꯥꯏ ꯆꯝꯐꯨꯠ ꯑꯃꯨꯛ ꯊꯣꯛꯧꯕ ꯇꯥꯔꯦ ꯏꯟꯁꯥꯡ ꯊꯣꯡꯅꯤꯡꯉꯥꯏꯁꯨ ꯂꯩꯇꯕ
ꯑꯣ ꯑꯣ
ꯑꯗꯨꯒꯤ ꯀꯣꯂꯤ ꯍꯋꯥꯏ ꯍꯧꯖꯤꯛꯅ ꯉꯁꯥꯏꯅ ꯔꯥꯖꯃꯥ ꯇꯕꯥ ꯍꯧꯖꯤꯛꯅ ꯀꯣꯂꯤ ꯍꯋꯥꯏ ꯌꯨꯝ ꯃꯅꯥꯛꯇ ꯍꯧꯕ ꯍꯦꯛꯑꯒ
ꯑꯥ ꯑꯥ
ꯍꯥꯎꯒꯅꯤꯍꯦ ꯑꯗꯨꯗꯤ ꯃꯄꯥꯗꯤ ꯆꯥꯛ ꯆꯥꯕ ꯆꯠꯈꯥꯕ꯭ꯔꯣ
ꯎꯝ ꯆꯠꯈ꯭ꯔꯦ
ꯑꯃꯨꯛ ꯑꯥ
ꯆꯠꯄꯇꯤ ꯆꯠꯈ꯭ꯔꯦ
ꯍꯣꯏ
ꯑꯦ ꯑꯦ
ꯑꯣꯏꯅ ꯆꯥꯅꯤꯡꯗꯕꯒꯤ ꯂꯩꯕ
ꯑꯦ ꯆꯥꯛ ꯊꯣꯡꯈ꯭ꯔꯦ
ꯑꯪ ꯊꯣꯡꯗ꯭ꯔꯦ ꯑꯌꯧꯒꯤ ꯁꯥ ꯌꯥꯝ ꯂꯥꯏꯕꯒꯤ ꯊꯣꯡꯂꯔꯣꯏ ꯄꯥꯅꯤ ꯈꯛꯇ ꯑꯣꯏꯕꯒꯤ
ꯑꯦ ꯀꯩꯅꯣ ꯈꯣꯏꯗꯤ
ꯅꯪ ꯀꯣꯏꯗꯤ ꯑꯉꯥꯡ ꯑꯅꯤꯗꯤ ꯕꯤꯕꯤ ꯆꯥꯛ ꯇꯔꯒ ꯂꯥꯛꯅꯦꯕ
ꯑꯦ
ꯕꯦꯁ ꯇꯥꯒꯅꯦꯕ
ꯑꯦ ꯉꯁꯤꯕꯣ
ꯍꯣꯏ
ꯑꯦ ꯅꯥꯕꯥꯟꯅꯤꯁꯨ ꯆꯥꯕ ꯆꯠꯄ ꯌꯥꯗ꯭ꯔꯣ ꯌꯥꯗꯦ ꯑꯉꯥꯡ ꯈꯛꯇꯥꯔ ꯆꯥꯕ
ꯍꯣꯏ ꯑꯉꯥꯡ ꯂꯩꯕ ꯃꯤ ꯈꯛꯇꯅꯤꯅꯦ ꯇꯥꯕꯗꯣ
ꯑꯦ ꯑꯦ
ꯑꯗꯨꯒ ꯊꯕꯛ ꯁꯨꯕ ꯃꯤ ꯈꯥꯇꯥ
ꯑꯦ ꯑꯨꯝ ꯄ꯭ꯔꯥꯏꯁ ꯀ ꯄꯨꯔ ꯄꯨꯔꯥ ꯃ ꯑꯦꯅꯤꯕꯨ
ꯍꯥꯥ
ꯄ꯭ꯔꯥꯏꯁꯀꯨꯝꯝꯕ ꯄꯨꯔꯥꯛꯄ꯭ꯔꯣ
ꯅꯠꯇꯦ
ꯑꯦ ꯄ꯭ꯔꯥꯏꯁ ꯄꯨꯔꯛꯇ꯭ꯔꯤ
ꯍꯣ ꯍꯣ ꯄꯨꯔꯛꯇ꯭ꯔꯤ
ꯑꯦ
ꯉꯁꯥꯏ ꯀ꯭ꯔꯤꯝꯕꯣꯔꯒ ꯆꯥ ꯊꯥꯛꯔꯒ ꯐꯣꯇꯣ ꯑꯨꯕ ꯅꯈꯣꯏ ꯑꯨꯝ ꯔꯤꯐ꯭ꯔꯦꯁ ꯃꯦꯟꯒꯦ ꯄꯤꯕ꯭ꯔꯣ
ꯑꯦ
ꯀ꯭ꯔꯤꯝꯕꯣ ꯑꯅꯤ
ꯑꯗꯨꯒ ꯆꯥꯛ ꯑꯃ ꯀꯞ ꯑꯃ ꯑꯨꯕ
ꯑꯦ ꯀꯝꯄꯤꯇꯤꯁꯟ ꯇꯧꯗ꯭ꯔꯤ
ꯇꯧꯋꯦ ꯍꯣꯏ
ꯑꯦ
ꯇꯣꯝꯕꯗꯣ ꯏꯁꯩꯏ ꯁꯛꯑꯦ ꯄꯥꯛꯑꯣꯅ ꯍꯥꯏꯕꯤꯒ꯭ꯔꯦ
ꯑꯦ
ꯃꯣꯏ ꯅꯕ ꯃꯇꯝꯗ ꯐꯡꯒꯅꯤ
ꯑꯦ
ꯑꯩꯈꯣꯏꯗꯤ ꯉꯥꯏꯕ ꯉꯝꯗꯕꯒꯤ ꯂꯥꯛꯄ
ꯑꯣ ꯑꯣ
ꯃꯣꯏꯗꯣ ꯌꯥꯝ ꯇꯝꯃꯟꯕꯒꯤ ꯀ꯭ꯂꯥꯁ ꯑ ꯃꯤ ꯌꯥꯝꯃꯒꯤ
ꯑꯨꯝ
ꯏꯁꯟꯗꯣ ꯌꯥꯎ ꯅꯤꯡꯕ ꯈꯣꯏꯗꯣ ꯌꯥꯎꯃꯦꯕ ꯑꯗꯨꯒ ꯉꯥꯏꯕ ꯉꯝꯂꯗꯦꯕ
ꯑꯦ ꯐꯩꯅ ꯃꯤ ꯑꯃꯗꯤ
ꯍꯣꯏ
ꯁꯣꯝꯗꯗꯤ ꯑꯉꯥꯡ ꯂꯩꯇꯕꯒꯤ ꯑꯍꯟ ꯈꯥ ꯇ ꯑꯍꯟꯁꯨ ꯍꯜꯟꯅꯨꯕꯤ ꯍ ꯅꯨꯕꯥ ꯈꯛꯇꯅꯤ ꯂꯩꯕ
ꯑꯣ ꯅ ꯀꯣꯏ
ꯑꯨꯝ ꯑꯁꯤꯁꯗꯂꯥꯏꯇꯦ
ꯑꯨꯝ ꯕꯣꯔꯗꯤꯡꯗꯣ ꯂꯣꯏ ꯂꯣꯏ ꯊꯝꯃꯒ ꯃꯃꯥ ꯃꯄꯥ ꯃꯃꯥ ꯃꯄꯥ ꯈꯛꯇꯅꯤ ꯂꯩꯕ ꯁꯤꯗꯗꯤ
ꯑꯨꯝ ꯕꯣꯔꯗꯤꯡꯗ ꯃꯈꯣꯏꯗꯤ ꯊꯕꯛ ꯁꯨꯔꯒ ꯄꯩꯁꯥꯗꯤ ꯌꯥꯝ ꯌꯥꯝ ꯄꯥꯏꯕꯒꯤꯅꯤꯀꯣ
ꯑꯨꯝ ꯑꯨꯝ ꯁꯣꯝꯗꯗꯤ ꯑ ꯄꯩꯁꯥ ꯇꯥꯟꯕ ꯅꯨꯡꯉꯥꯏꯕꯅꯤꯅ ꯃꯣꯏꯗꯤ
ꯅꯈꯣꯏꯗꯤ ꯅꯨꯡꯉꯥꯏꯅꯣ ꯍꯣꯏ
ꯗꯣ ꯂꯧ ꯃꯆꯥ ꯈꯔ ꯇꯧꯗꯦ ꯍꯧꯖꯤꯛꯁꯨ ꯍꯟꯗꯛꯁꯨ ꯃꯤ ꯑꯃ ꯂꯤꯁꯤꯡ ꯇꯔꯥꯗ ꯌꯣꯜꯂꯦ ꯂꯧ ꯐꯗꯤꯒꯣꯝ ꯄꯦꯛꯀꯦꯠ ꯑꯃ ꯇꯪꯈꯥꯏ ꯍꯨꯟꯕꯗꯣ
ꯅꯨꯡꯉꯥꯏꯌꯦꯅ ꯑꯗꯨꯗꯤ
ꯎꯝ ꯑꯗꯨꯃꯥꯏꯅ ꯇꯣꯡꯕ ꯃꯇꯝꯗꯗꯤ ꯂꯤꯁꯤꯡ ꯇꯔꯥ ꯂꯤꯁꯤꯡ ꯇꯔꯥꯃꯉꯥ ꯂꯤꯁꯤꯡ ꯀꯨꯟ ꯑꯗꯨꯃꯥꯏꯅ ꯂꯧ ꯂꯧ ꯑꯣꯏꯅ ꯌꯣꯜꯂꯦ ꯑꯗꯣ ꯂꯧꯗꯣ ꯑꯃꯨꯛꯀ ꯃꯣꯏ ꯐꯣꯏꯕ ꯂꯣꯏ ꯔꯦ ꯍꯥꯏꯔꯗꯤ ꯑꯅꯧꯕ ꯑꯃꯨꯛ ꯍꯨꯟꯕ
ꯍꯥꯏꯅꯦ
ꯎꯝ ꯑꯗꯨꯃꯥꯏ ꯇꯥꯗ꯭ꯔꯦ ꯃꯣꯏꯗꯣ ꯏꯕꯥꯅꯤꯗꯤ ꯑ ꯏꯕꯥꯅꯤꯁꯨ ꯂꯧ ꯌꯣꯟꯁꯤꯔꯥ ꯈꯪꯗꯦ ꯌꯣꯜꯂꯁꯨ ꯏꯕꯥꯅꯤꯒꯤꯗꯤ ꯖꯒꯥꯗꯤ ꯆꯥꯎꯕ ꯑꯗꯨ ꯐꯗꯤꯈꯣꯝꯗꯣ ꯐꯖꯗꯦ ꯑꯗꯨꯒꯤ ꯂꯤꯁꯤꯡ ꯇꯔꯥꯗꯤ ꯄꯤꯔꯣꯏ
ꯑꯣ ꯂꯤꯁꯤꯡ ꯇꯔꯥ ꯅꯠꯇ꯭ꯔꯁꯨ ꯂꯤꯁꯤꯡ ꯃꯉꯥꯁꯨ ꯐꯥꯔꯦꯅꯦ
ꯎꯝ ꯃꯃꯥꯒꯨꯝꯕꯗꯤ ꯐꯪꯒꯗ꯭ꯔꯥ ꯈꯪꯗꯦ ꯃꯩꯇꯩꯈꯣꯏꯅ ꯌꯦꯡꯉꯒ ꯄꯟꯗꯦ ꯍꯩꯕꯅꯤꯅ ꯐꯣꯏꯔꯒ ꯌꯣꯟꯂꯗꯤ ꯂꯤꯁꯤꯡ ꯑꯃ ꯑꯅꯤ ꯈꯛꯇ ꯊꯣꯛꯑꯒ ꯇꯣꯛ ꯀꯅꯤ ꯑꯗꯨꯃꯥꯏ ꯇꯧꯁꯤꯔ ꯈꯪꯗꯦ
ꯂꯤꯁꯤꯡ ꯇꯔꯥꯗꯁꯨꯨ
ꯃꯣꯏ
ꯎꯝ ꯂꯤꯁꯤꯡ ꯇꯔꯥꯗꯤ ꯌꯧꯔꯣꯏ ꯏꯕꯥꯅꯤꯒꯤꯗꯤ ꯃꯉꯥ ꯁꯨ ꯌꯧꯔꯣꯏꯗ ꯂꯧ ꯑꯣꯏꯅ ꯌꯣꯟꯂꯗꯤ ꯃꯉꯥꯒꯨꯝꯕꯁꯨ ꯐꯪꯕ ꯌꯥꯏ ꯏꯕꯥꯅꯤꯅ ꯐꯣꯏꯔꯒ ꯌꯣꯜꯂꯗꯤ ꯑꯁ ꯃꯉꯥꯁꯨ ꯌꯧꯔꯣꯏꯗ
ꯑꯣ ꯍꯣ
ꯈꯪꯗꯦ ꯀꯌꯥ ꯊꯣꯛꯀꯗ꯭ꯔꯥ
ꯑꯦ ꯅꯨꯡꯉꯥꯏꯅꯦ ꯅꯈꯣꯏꯗꯤ
ꯎꯝ ꯑꯁꯣꯝꯗꯗꯤ ꯑꯗꯨꯃꯥꯏꯅ ꯐꯗꯤꯒꯣꯝ ꯂꯧꯑꯣꯏ ꯇꯧꯅꯔꯦ ꯐꯗꯤꯒꯣꯝ ꯑꯣꯏꯅ ꯆꯥ ꯆꯥꯎ ꯆꯥꯎꯅ ꯍꯨꯜꯂꯒ ꯂꯧ ꯑꯣꯏꯅ ꯌꯣꯟꯕ
ꯑꯗꯨ ꯄꯩꯁꯥ ꯌꯥꯝ ꯌꯥꯝ ꯐꯪꯒꯅꯤꯅꯦ
ꯎꯝ ꯑꯗꯨꯃꯥꯏꯅ ꯃꯤꯗꯤ ꯃꯊꯪ ꯃꯊꯪ ꯍꯧꯖꯤꯛ ꯍꯨꯟꯂꯦ ꯍꯟꯗꯛ ꯊꯥ ꯑꯃ ꯍꯨꯜꯂꯦ ꯃꯊꯪ ꯊꯥ ꯑꯃ ꯍꯨꯜꯂꯦ ꯑꯗꯨꯃꯥꯏꯅ ꯑꯗꯨꯗꯤ ꯍꯟꯗꯛ ꯊꯥ ꯍꯨꯟꯕꯁꯦ ꯊꯥ ꯑꯅꯤ ꯑꯍꯨꯝ ꯂꯩꯔꯗꯤ ꯑꯃꯨꯛ ꯌꯣꯟꯕ ꯃꯊꯪ ꯊꯥ ꯌꯣꯟꯕꯁꯦ ꯑꯗꯨꯃꯥꯏꯅ ꯃꯊꯪ ꯃꯊꯪ ꯃꯊꯪ ꯌꯣꯟꯅꯤꯡꯉꯥꯏ ꯑꯗꯨꯝ ꯍꯨꯟꯂꯦ
ꯄꯥꯟꯕ ꯑ ꯅꯨꯡꯉꯥꯏꯌꯦꯀꯣ
ꯎꯝ ꯑꯁꯣꯝꯗꯗꯤ ꯎꯝ
ꯑꯦ ꯑꯩꯈꯣꯏꯗꯁꯨ ꯄꯩꯁꯥ ꯇꯥꯟꯕꯗꯣ ꯋꯥꯏꯅꯦ
ꯇꯧꯕ ꯉꯝꯗꯕ ꯄꯒꯤ ꯋꯥꯅꯤꯗ ꯑꯁꯣꯝꯗꯗꯤ ꯑꯩꯈꯣꯏ ꯇꯧꯒꯦꯅ ꯍꯥꯏꯅ ꯇꯧꯔꯗꯤ ꯎꯝ
ꯌꯥꯝꯕ ꯂꯧꯕ ꯃꯤ ꯂꯩꯇꯕ ꯑꯗꯨ ꯑꯣꯏꯕꯒꯤ
ꯑꯩꯈꯣꯏꯔꯣꯝꯗꯗꯤ ꯂꯧꯕꯕꯨꯗꯤ ꯂꯧꯋꯦ ꯑꯗꯣ ꯍꯣꯡꯕ ꯇꯥꯡꯕ ꯑꯗꯨꯒꯨꯝꯕꯗꯨꯒꯤꯅꯦ ꯏꯝꯐꯥꯜꯗ ꯄꯨꯕꯅꯤꯅꯦ
ꯍꯣꯡꯔꯁꯨ ꯂꯧ ꯂꯧꯗ꯭ꯔꯕꯅꯤꯅꯦ
ꯑꯦ
ꯑꯦ ꯑꯩꯈꯣꯏꯗꯨꯗ ꯄꯩꯁꯥ ꯇꯥꯟꯕꯁꯨ ꯌꯥꯝ ꯇꯥꯡꯉꯦ ꯑꯗꯨꯒ ꯂꯝꯕꯤꯗꯣ ꯐꯠꯇꯕ ꯑꯗꯨꯅꯤꯅꯦ
ꯑꯩꯈꯣꯏꯅ ꯌꯣꯟꯕꯁꯨ ꯅꯠꯇꯦ ꯃꯣꯏꯅ ꯂꯧ ꯑꯣꯏꯅ ꯌꯣꯜꯂꯗꯤ ꯃꯣꯏ ꯃꯊꯟꯇꯅ ꯈꯣ꯫
ꯏꯅꯨꯡꯉꯥꯏꯅꯦ ꯑꯗꯨꯗꯤ ꯑ ꯑꯗꯨꯗꯤ ꯑꯁ ꯌꯥꯝ ꯅꯨꯡꯉꯥꯏꯕꯅꯤꯍꯦ
ꯑꯅꯤꯃꯥ ꯑꯃꯔꯛꯇꯤ ꯅꯥꯄꯤ ꯌꯝꯃꯥꯗꯤ ꯑꯃꯥꯔꯛꯇꯤ ꯄꯦꯡꯉꯦ ꯄꯦꯡꯗꯅ ꯌꯣꯟꯕꯁꯨ ꯂꯩꯌꯦ ꯃꯤ ꯈꯔꯗꯤ ꯅꯥꯄꯤ ꯍꯧꯗꯕꯒꯤ
ꯑꯅꯤꯌꯣ ꯑꯗꯨꯗꯤ ꯅꯈꯣꯏꯗꯤ ꯇꯣꯂꯣꯞ ꯆꯥꯕꯥ ꯃꯤꯈꯣꯏꯅꯥ ꯅꯠꯇ꯭ꯔꯒ ꯅꯂꯥꯎ ꯇꯧꯕ ꯃꯤꯅ ꯄꯩꯁꯥ ꯌꯥꯝ ꯄꯥꯏꯕꯅꯤꯅꯦ
ꯈꯣꯏꯔꯣꯝꯗꯗꯤ ꯗꯨꯃꯥꯏꯅ ꯇꯧꯋꯦ ꯂꯧ ꯇꯧꯕꯈꯣꯏꯅ ꯆꯦꯛꯀꯤ ꯌꯨꯝ ꯁꯥꯔꯒ ꯇꯣꯂꯣꯞ ꯆꯥꯕ ꯈꯣꯏꯅ ꯀꯩꯅꯣ ꯇꯧꯋꯦ ꯑꯁꯣꯝꯗꯗꯤ
ꯍꫭꯏ ꯂꯧ ꯇꯧꯕ ꯃꯤꯅ ꯄꯩꯁꯥ ꯄꯥꯏꯔꯒ ꯂꯧ ꯇꯧꯕ ꯈꯣꯏꯅ ꯄꯩꯁꯥ ꯋꯥꯏꯒꯅꯤꯅꯦ ꯑꯗꯨꯗꯤ
ꯎꯝ ꯑꯗꯨꯃꯥꯏꯅ ꯇꯧꯋꯦ ꯇꯣꯂꯣꯞ ꯆꯥꯕ ꯈꯣꯏꯗꯤ ꯊꯥꯗ ꯂꯧ ꯇꯧꯕ ꯈꯣꯏ ꯇꯤꯞ ꯐꯖꯅ ꯇꯧꯗꯤ ꯇꯣꯡꯕ ꯃꯇꯝꯗꯗꯤ ꯀꯣꯕꯤꯒꯨꯝꯕ ꯐꯖꯅ ꯊꯥꯔꯗꯤ ꯑꯗꯨ ꯀꯣꯕꯤ ꯌꯣꯟꯕ ꯃꯇꯝꯗꯗꯤ ꯂꯥꯛ ꯂꯥꯛ ꯊꯣꯛꯄ ꯃꯇꯝꯁꯤ ꯂꯩꯌꯦꯌꯦ
ꯋꯥꯎ ꯑꯗꯨꯗꯤ ꯅꯨꯡꯉꯥꯏꯅ꯫ ꯃꯈꯣꯏꯗꯤ ꯌꯥꯝ ꯅꯨꯡꯉꯥꯏꯍꯦ
ꯇꯥꯕ꯭ꯔꯣ?
ꯍꯣꯏ ꯇꯥꯏꯅꯦ
ꯑꯦ
ꯑꯣ ꯑꯩꯒꯤ ꯃꯥꯈꯣꯟ ꯇꯥꯗꯦ?
ꯎꯝ ꯍꯧꯖꯤꯛꯇꯤ ꯇꯥꯔꯦ ꯉꯁꯥꯏꯗꯣ ꯇꯥꯗꯕ
ꯑꯣ ꯑꯣ ꯑꯩꯅ ꯀꯟꯅ ꯉꯥꯡꯗꯕꯒꯤ ꯃꯥꯜꯂꯦ
ꯎꯝ ꯈꯣꯏꯔꯣꯝꯗꯗꯤ ꯑꯗꯨꯃꯥꯏꯅ ꯇꯧꯔꯒ ꯍꯤꯡꯅꯕꯅꯦ
ꯅꯨꯡꯉꯥꯏꯔꯦꯅꯦ ꯅꯈꯣꯏꯗꯤ꯫
ꯎꯝ꯫
ꯑꯁ ꯀꯅꯉꯥꯏ ꯀꯔꯝ ꯅ ꯀꯔꯤꯗꯒꯤ ꯄꯩꯁꯥ ꯊꯣꯛꯒꯦꯔ ꯅ ꯋꯈꯟ ꯈꯜꯂꯒꯥ ꯑꯗꯨꯝ ꯂꯩꯕꯅꯤ꯫ ꯎꯝ ꯀꯔꯤ ꯇꯧꯁꯤꯔꯥꯅ
ꯎꯝ ꯈꯪꯗꯦꯅꯦ ꯅꯣꯏꯅ ꯑꯣꯛ ꯂꯣꯏꯕ ꯌꯥꯔꯗꯤ ꯑꯥ ꯀꯩꯅꯣ ꯇꯧꯕ ꯌꯥꯕ ꯂꯣ ꯑꯣꯛ ꯁꯨ ꯂꯣꯏꯕꯁꯨ
ꯑꯩ ꯖꯒꯥ ꯂꯩꯇꯔꯦꯅꯦ ꯑꯣꯛ ꯌꯣꯟꯅꯤ ꯌꯣꯟꯅꯤꯡꯉꯥꯏꯁꯦ
ꯎꯝ
ꯈꯣꯁꯤꯔꯥ ꯁꯤꯡꯁꯨꯨ ꯂꯥꯏꯇꯕ ꯀꯔꯤ ꯀꯔꯤ ꯂꯩꯥꯏꯇꯕꯒꯤ꯫
ꯎꯝ ꯍꯣꯏ ꯏꯁꯤꯡ ꯂꯩꯇꯗꯤ ꯑꯣꯛꯇꯤ ꯂꯣꯏꯕ ꯋꯥꯒꯅꯤ ꯈꯪꯗꯦꯗ
ꯃꯃꯥ ꯇꯣꯟꯅ ꯃꯃꯥꯇꯣꯟꯅ ꯉꯥꯅꯨꯁꯦ ꯌꯣꯛꯁꯦꯅ ꯍꯥꯏꯔꯝꯃꯦ
ꯎꯝ ꯉꯥꯅꯨ ꯑꯣꯏꯅ ꯌꯣꯛ ꯄꯦꯔꯥꯗꯣ ꯑꯃꯨꯛꯀ ꯑꯃꯥꯡꯈ꯭ꯔꯗꯤꯅ ꯅꯣꯏꯅ ꯃꯥꯡꯉꯤꯗꯨꯗꯤ ꯅꯍꯥꯟ ꯌꯣꯛꯄꯁꯨ
ꯍꯣꯏ
ꯀꯅꯥꯗꯦ ꯑꯩꯈꯣꯏꯗꯤ ꯄꯪꯊꯝ ꯊꯝꯃꯦ ꯁꯨꯝ ꯃꯥꯡꯗꯕꯒꯤꯅꯦ
ꯎꯝ
ꯑꯈꯣꯏꯔꯣꯝꯗꯗꯤ
ꯑꯣ
ꯑꯗꯨꯒꯨꯝꯕ ꯍꯥꯏꯔꯗꯤ ꯑꯁꯣꯝꯗꯗꯤ ꯑꯗꯨꯝ ꯍꯥꯡꯕꯒꯤꯗꯤ ꯍꯥꯏꯇꯥꯔꯦ ꯑꯦ ꯑꯗꯨꯝ ꯇꯂꯣꯞ ꯆꯥꯗ꯭ꯔꯁꯨ ꯑꯈꯣꯏꯅ ꯇꯟꯗ꯭ꯔꯦ ꯋꯥꯅꯤ
ꯎꯝ
ꯈꯣꯏꯅ ꯂꯧ ꯁꯨꯕꯒꯤ ꯇꯦꯛꯀꯅꯤꯛꯇꯣ ꯈꯪꯗꯕꯒꯤ ꯍꯩꯇꯕꯒꯤ ꯋꯥꯅꯤ ꯍꯤꯡꯉꯦ ꯇꯦꯛꯀꯅꯤꯛ ꯈꯪꯕ ꯈꯣꯏꯗꯤ ꯑꯥ ꯑꯁ ꯈꯣꯏꯔꯣꯝꯗꯤ ꯑꯣꯐꯤꯁꯔ ꯍꯣꯏꯅ ꯂꯧ ꯆꯥꯎ ꯆꯥꯎꯅ ꯇꯧꯅꯩꯌꯦ ꯑꯈꯣꯏꯔꯣꯝꯒꯨꯝ ꯑꯥꯔꯣꯝꯒꯨꯝꯅ ꯊꯕꯛ ꯇꯧꯔꯦ ꯍꯥꯏꯔꯒ ꯐ꯭ꯔꯤꯗ ꯐꯝ ꯗꯦ ꯁꯣꯝꯗꯗꯤ
ꯎꯝ
ꯑꯣꯐꯤꯁꯥꯔ ꯌꯨꯝ ꯍꯣꯏꯅ ꯑꯦꯗꯤꯁꯤꯒꯤ ꯑꯦꯗꯤꯁꯤꯒꯤ ꯑꯩꯗꯤ ꯁꯤꯅꯦ ꯄꯨꯔꯝꯕꯅꯦ ꯍꯥꯏꯅ ꯑꯩ ꯂꯨꯍꯣꯡꯕ ꯀꯥꯟꯗ ꯂꯥꯛꯄ ꯃꯣꯏꯅꯦ ꯂꯧ ꯆꯥꯎ ꯆꯥꯎꯅ ꯇꯧꯕꯅꯤ ꯀꯣꯕꯤꯒꯨꯝꯕ ꯑꯗꯨꯒꯤ ꯀꯣꯕꯤꯒꯨꯝꯕ ꯊꯥꯔꯒ ꯑꯃꯔꯛ ꯍꯦꯛꯄꯗ ꯂꯥꯛ ꯍꯦꯟ ꯍꯦꯟꯅ ꯂꯥꯛ ꯑꯃꯒ ꯀꯨꯟ ꯂꯤꯁꯤꯡ ꯀꯣꯟ ꯂꯥꯛ ꯑꯃꯒ ꯂꯤꯁꯤꯡ ꯑꯥ ꯑꯗꯨꯃꯥꯏꯅ ꯂꯥꯛꯄꯅꯦ
ꯎꯝ
ꯃꯣꯏꯗꯤ ꯇꯂꯣꯞꯇ ꯍꯥ ꯗꯤꯄꯦꯟ ꯇꯧꯗꯦ ꯑꯗꯨꯒꯤ ꯑꯉꯥꯡ ꯂꯣꯏꯅ ꯇꯔ ꯅꯔꯁ ꯑꯣꯏꯅ ꯇꯝꯍꯜꯂꯒ ꯑꯗꯨꯝ ꯂꯩꯕꯅꯦ ꯃꯣꯏ
ꯎꯝ ꯅꯨꯡꯉꯥꯏꯅ ꯑꯗꯨꯗꯤ
ꯎꯝ ꯑꯗꯣ ꯑꯁ ꯑꯃꯔꯣꯝꯗꯅ ꯑꯗꯨꯝ ꯑꯗꯨꯃꯥꯏꯅ ꯇꯧꯕ ꯑꯣ ꯑꯃꯔꯣꯝꯗꯅ ꯑꯃꯛꯀ ꯐꯠꯇꯕ ꯍꯥꯏꯁꯦ ꯈꯨꯟ ꯑꯈꯣꯏ ꯔꯣꯝꯒꯤꯁꯦ ꯈꯨꯟꯒꯤ ꯄꯩꯁꯥ ꯈꯥꯏꯕꯁꯦ ꯌꯥꯝ ꯈꯥꯏꯌꯦ
ꯑꯩꯅ ꯑꯃꯒꯤ
ꯎꯝ
ꯑꯈꯣꯏꯅꯗꯤ ꯑꯗꯨꯝ ꯀꯣꯕꯤꯗ ꯆꯦꯡꯒꯤ ꯂꯥꯎꯗ ꯑ ꯐꯥꯝꯅ ꯃꯔꯥꯛ ꯃꯔꯥꯛ ꯊꯥꯕꯤꯌꯣ ꯇ꯭ꯔꯥꯏ ꯇꯧꯔꯣ ꯍꯥꯏꯅ ꯍꯥꯏꯕꯤꯈ꯭ꯔꯦ ꯃꯃꯥꯗ
ꯀꯅꯥꯗ?
ꯃꯥꯕꯣ ꯃꯤꯌꯥꯝꯕꯕꯨ ꯑ ꯇ ꯇꯦꯔꯦꯁꯥ ꯃꯃꯥꯡꯉꯣ ꯇꯦꯔꯦꯁꯥ ꯕꯕꯥꯕꯨ ꯑꯩꯅ ꯍꯥꯏꯕꯤꯕ ꯅꯈꯣꯏꯗꯤ ꯎꯝ ꯇ꯭ꯔꯥꯏ ꯇꯥꯛꯄꯤꯌꯣꯅ ꯍꯥꯏꯕ
ꯑꯣ
ꯃꯅꯦꯅ ꯑꯩꯅ ꯍꯥꯏꯕꯀꯣ
ꯎꯝ
ꯇꯜꯂꯦ ꯇꯜꯂꯦ ꯍꯥꯏꯌꯦ
ꯑꯗꯨꯃꯥꯏꯅ ꯌꯣꯟꯂꯦ ꯑꯁꯣꯝꯗꯗꯤ
ꯑꯈꯣꯏꯗꯤ ꯂꯝꯕꯤ ꯑ ꯂꯩꯥꯕꯥꯛ ꯐꯠꯇꯦ ꯐꯠꯇꯦ ꯍꯥꯏ
ꯂꯩꯕꯥꯛ ꯂꯩꯕꯥꯛꯇꯤ ꯑꯩꯈꯣꯏꯔꯣꯝ ꯑꯗꯨꯝꯗꯅ ꯐꯩꯌꯦ ꯇꯧꯕ ꯍꯩꯇꯕꯒꯤꯅꯦ ꯁꯣꯝꯗꯗꯤ ꯏꯒ ꯒ꯭ꯔꯥꯁ ꯀꯨꯝꯕ ꯈꯛꯇꯅꯦ
ꯅꯪꯅ ꯅꯪꯗꯤ ꯅꯪ ꯃꯣꯏꯕꯨ ꯍꯥꯏꯕꯤꯔꯝꯃꯣ
ꯑꯩꯗꯤ ꯂꯧꯒꯤ ꯇꯧꯕꯤꯒꯅꯨꯅ ꯑꯩꯅ ꯍꯥꯏꯕꯤꯈ꯭ꯔꯦꯕ
ꯑꯥ
ꯑ ꯑꯈꯣꯏꯗꯤ ꯌꯥꯗꯦꯕ
ꯎꯝ ꯃꯣꯏꯗꯤ ꯐꯧ ꯐꯧ ꯐꯧ ꯐꯧꯇ ꯇꯧꯔ ꯂꯩ ꯁꯣꯝꯗꯗꯤ ꯐꯧ ꯂꯧꯃꯤ ꯇꯧꯗꯦ ꯐꯧꯁꯦ ꯆꯥꯛ ꯆꯦꯡꯁꯨ ꯋꯥꯟꯗꯦ ꯐꯧ ꯂꯧꯁꯦ ꯇꯧꯗꯦ ꯑꯗꯨꯒ ꯐꯧꯂꯧ ꯇꯧꯕꯈꯣꯏꯅ ꯆꯥꯎ ꯆꯥꯎꯅ ꯇꯧꯔꯒ ꯕꯤꯖꯤꯅꯦꯁꯀꯤ ꯑꯃꯨꯛꯀ ꯇꯧꯕ
ꯎꯝ
ꯃꯣꯏꯅ ꯐꯧ ꯌꯣꯟꯕꯗꯣ ꯑꯃꯨꯛꯀ ꯕꯣꯔꯥ ꯕꯣꯔꯥ ꯂꯩꯌꯦ ꯕꯣꯔꯥ ꯀꯨꯟꯊ꯭ꯔꯥ